ꯑꯣ꯫
ꯑꯥ ꯑꯥ ꯇꯥꯔꯦ ꯇꯥꯔꯦ꯫
ꯇꯔꯕꯣ
ꯑ ꯀꯗꯧꯔꯤꯅꯣ
ꯑꯁꯥ ꯂꯦꯄꯦ꯫
ꯀꯥꯏꯗ ꯌꯨꯝꯗ ꯆꯪꯍꯟꯗ꯭ꯔꯕꯣ
ꯄ꯭ꯔꯤꯊꯤꯕꯤꯗꯂꯦꯄꯦ
ꯌꯨꯝꯗ ꯆꯪꯍꯟꯗꯕ꯭ꯔꯥꯕ
ꯑꯧ ꯆꯪꯍꯟꯗ꯭ꯔꯦ ꯏꯔꯨꯗꯕꯒꯤ ꯆꯪꯍꯟꯗ꯭ꯔꯦ꯫
ꯑꯁ
ꯏꯁ ꯅꯪ ꯉꯥꯡꯣ ꯅꯪꯗꯤ ꯅꯪꯁꯨ ꯏꯔꯨꯔꯝꯃꯣꯏ ꯈꯪꯉꯦ
ꯅꯁ ꯑꯩ ꯑꯌꯨꯛꯇ ꯂꯨꯕ ꯂꯣꯏꯔꯦ
ꯑꯌꯨꯛꯇ ꯑꯌꯨꯛꯇꯒꯤ ꯃꯋꯥ ꯂꯧꯗꯦ
ꯎꯝ
ꯑꯌꯨꯨꯞꯛꯇ ꯃꯋꯥ ꯂꯧꯗꯤꯌꯦ
ꯎꯝ ꯂꯧꯗꯦ ꯅꯨꯡꯗꯥꯡꯗ ꯂꯨꯒꯗꯕ ꯍꯧꯖꯤꯛꯒꯨꯝꯕ ꯃꯇꯝꯁꯤꯗ
ꯅꯨꯡꯗꯥꯡꯗꯣ ꯅꯠꯇꯦ ꯂꯨꯒꯗꯕ ꯑꯌꯨꯛꯇ ꯂꯨꯒꯗꯕꯅꯦ ꯏꯔꯨꯕ ꯍꯥꯏꯕꯁꯤꯗꯤ
ꯅꯪ ꯈꯪꯗ꯭ꯔꯦ
ꯑꯌꯨꯛꯇ ꯔꯨꯕꯗꯤ ꯅꯨꯡꯊꯤꯟ ꯅꯨꯃꯤꯠꯆꯨꯞꯄ ꯑꯗꯨꯝ ꯀꯔꯤꯅꯣ ꯀꯔꯤꯅꯣ ꯇꯧꯕꯗꯧ ꯃꯣꯠꯂꯅꯤ ꯃꯣꯜꯂꯒ ꯇꯨꯝꯗꯣꯏꯔꯥ ꯃꯣꯜꯂꯒ ꯇꯨꯝꯗꯣꯏꯔꯥꯕ ꯅꯣꯏꯁꯦ ꯑꯁ ꯐꯃꯨꯡꯗꯤ ꯐꯥꯖꯔꯅꯤ
ꯎꯝ ꯐꯖꯔꯦ ꯑꯗꯨꯒꯤ ꯅꯪ ꯀꯔꯤ ꯇꯧꯒꯦ ꯍꯥꯏꯅꯣ
ꯑꯩꯅꯦ ꯁꯥꯎꯔꯗꯤ ꯀꯔꯤꯁꯨ ꯇꯧꯕ ꯉꯝꯃꯣꯏ
ꯍꯣꯏ ꯑꯩꯁꯨ
ꯍꯥꯔꯥꯎꯕꯔꯣ
ꯑꯥꯎ ꯑꯩꯁꯨ ꯀꯔꯤꯁꯨ ꯇꯧꯕ ꯉꯝꯃꯣꯏ ꯇꯥꯗꯕ꯭ꯔꯣ
ꯇꯥꯏꯌꯦ ꯇꯥꯏꯌꯦ
ꯎꯝ ꯇꯥꯗꯕꯒꯨꯝ ꯇꯨꯃꯤꯟꯅ ꯂꯩꯕꯥꯗꯨ ꯑꯩꯗꯤ ꯀꯔꯤ ꯇꯧꯔꯕ꯭ꯔꯅꯥ
ꯑꯥꯏ
ꯀꯔꯤꯅꯣ ꯑꯗꯨꯃꯥꯏꯅ ꯅꯣꯛꯄꯗꯤ
ꯑꯁ ꯑꯩꯈꯣꯏ ꯂꯝꯕꯤꯁꯤꯁꯨꯀꯣ ꯅꯨꯡꯉꯥꯏꯇꯦꯍꯦ ꯅꯣꯡ ꯆꯨꯔꯦ
ꯅꯣꯡ ꯆꯨꯔꯁꯨ ꯅꯨꯡꯉꯥꯏꯇꯕ ꯆꯨꯗ꯭ꯔꯁꯨ ꯅꯨꯡꯉꯥꯏꯇꯕ
ꯆꯨ ꯆꯨ ꯆꯨꯗ꯭ꯔꯗꯤ ꯂꯩ ꯂꯩꯕꯥꯛ ꯑꯥ ꯅꯠꯇꯦ ꯎꯐꯨꯟꯅꯥ ꯎꯐꯨꯟ ꯎꯐꯨꯟ ꯗꯨꯝ ꯎꯐꯨꯟꯅ ꯐꯨꯟꯕꯥ
ꯍꯨꯝ
ꯅꯣꯡ ꯇꯥꯔꯗꯤ ꯂꯩꯕꯥꯛ ꯌꯥꯝ ꯊꯣꯛꯄ ꯆꯠꯊꯣꯛ ꯆꯠꯁꯤꯟ ꯅꯨꯡꯉꯥꯏꯇꯕ
ꯀꯔꯤ ꯇꯧꯕꯅ ꯐꯩ
ꯂꯝꯕꯤ ꯁꯦꯝꯕꯅ ꯐꯩ
ꯑꯁ ꯑꯗꯨꯗꯤ ꯑꯗꯨꯗꯤ ꯑꯗꯨꯗꯤ ꯀꯅꯥꯗ
ꯀꯔꯤ
ꯑꯗꯨꯗꯤ ꯀꯅꯥꯗ ꯍꯥꯏꯒꯅꯤ
ꯁꯤ ꯑꯁ ꯃꯌꯥꯝ ꯂꯩꯗꯅ ꯑꯆꯧ ꯑꯁꯥꯡ ꯃꯌꯥꯝ ꯂꯩꯗꯅ
ꯃꯣꯏ ꯑꯁꯤ ꯂꯩꯀꯥꯏꯁꯦ ꯑꯁ ꯀꯅꯥꯅ ꯁꯦꯝꯗꯣꯏꯅꯣ ꯑꯗꯨꯗꯤ ꯀꯅꯥꯅ ꯁꯦꯝꯗꯣꯏꯅꯣ ꯁꯧ ꯁꯥꯡ ꯑꯦꯁ ꯏꯁꯤꯡꯒ ꯏꯁꯤꯡ ꯊꯛꯑꯒ ꯍꯤꯡꯕꯅꯦ
ꯏꯁꯤꯡ ꯊꯛꯑꯒ ꯍꯤꯡꯕ꯭ꯔꯥ ꯅꯪ
ꯉꯁꯤꯒꯤꯅꯦ ꯑꯩꯅꯦ ꯉꯁꯤ ꯑꯩ ꯆꯥꯛꯁꯦ ꯑꯁ ꯆꯥꯛ ꯆꯥꯗꯕꯒ ꯆꯞ ꯃꯥꯟꯅꯩ ꯑꯌꯨꯛꯇꯁꯨ ꯑꯌꯨꯛꯇꯁꯨ ꯀꯩꯅꯣ ꯇꯧꯕꯀꯣ
ꯎꯝ
ꯆꯥꯛꯁꯦ ꯊꯣꯡꯕ ꯂꯣꯏꯔꯦ ꯄꯨꯡ ꯀꯩꯅꯣ ꯇꯧꯔꯦ ꯃꯥꯄꯜ ꯃꯥꯄꯜꯒ ꯃꯤꯅꯤꯠ ꯑꯅꯤ ꯀꯩꯅꯣ ꯇꯧꯔꯦ ꯑꯩꯅ ꯅꯉꯣꯟꯗ ꯐꯣꯟ ꯇꯧꯁꯤꯔꯅ ꯇꯧꯕ ꯐꯣꯟ ꯇꯧꯁꯤꯔꯅ ꯐꯝꯅ ꯈꯜꯂꯤꯉꯩꯗ ꯏꯃꯥꯟꯅꯕ ꯑꯅꯤꯗꯣ ꯑꯦꯛꯖꯥꯝ ꯆꯠꯅꯤꯡꯉꯥꯏ ꯂꯥꯛꯑꯦ
ꯅꯣꯏ ꯌꯨꯝꯗꯔꯣ
ꯑꯩ ꯑꯩꯈꯣꯏ ꯃꯅꯤꯡꯂꯣꯝꯒꯤ ꯂꯝꯕꯤꯗ ꯀꯩꯅꯣ ꯇꯧꯕ ꯥꯛꯄꯀ ꯃꯣꯏꯗ ꯑꯗ ꯑꯩꯗꯣ ꯑꯁꯧ ꯃꯥꯅ ꯑꯁ ꯍꯥꯏꯗꯤ ꯃꯥꯄꯟ ꯃꯥꯄꯜ ꯃꯈꯥꯏꯗꯅꯦꯕ ꯑꯩ ꯃꯤ ꯀꯥꯔꯗ ꯊꯥꯕꯗꯤ ꯑꯦꯛꯖꯥꯝꯒꯤ ꯀꯩꯅꯣꯗꯣ ꯃꯇꯝꯗꯣ ꯑꯗꯨꯗ ꯃꯥꯅ ꯃꯃꯟ ꯃꯕꯥꯅꯤꯅ ꯑꯁ ꯀꯔꯤ ꯌꯥꯝ ꯀꯤꯕ ꯇꯥꯏꯕ꯭ꯔ ꯆꯐꯧ ꯆꯥꯗꯦꯌꯦ ꯃꯕꯥꯅꯤꯁꯨ
ꯍ ꯍ
ꯆꯥꯛꯆꯥꯕꯤꯗꯂꯥ ꯂꯥꯛꯄ ꯑꯩꯅ ꯑꯩꯈꯣꯏꯗ ꯆꯥꯔꯁꯦ ꯌꯥꯝ ꯂꯥꯝꯒꯅꯤ ꯍꯥꯏꯕꯗ ꯑꯁ ꯆꯠꯔꯣ ꯆꯥꯔꯣ ꯑꯩ ꯈꯔꯗꯤ ꯆꯥꯏꯦ ꯑꯁ ꯑꯩꯉꯣꯟꯗ ꯐꯥꯎ ꯑꯁ ꯑ ꯑꯩꯉꯣꯟꯗ ꯐꯥꯎ ꯑꯁ ꯀꯩꯅꯣ ꯆꯥꯗꯕꯤꯗ ꯆꯠꯂꯁꯤꯅꯦ ꯌꯥꯝ ꯉꯟꯅ ꯁꯨꯇꯤ ꯊꯥꯒꯅꯤ ꯍꯥꯏꯕꯅꯦꯕ ꯑꯩꯗꯤ ꯑꯁ ꯑꯩꯗꯤ ꯂꯣꯛꯒꯨꯝꯕ ꯇꯧꯕꯅꯤꯅꯀꯣ ꯀꯔꯤꯁꯨ ꯆꯥꯖꯗꯦꯗꯤ ꯌꯥꯝ ꯅꯥꯒꯅꯤꯀꯣ
ꯎꯝ
ꯑꯗꯨ ꯑꯁ ꯑꯗꯨꯗꯤ ꯑꯩ ꯈꯔ ꯆꯥꯈꯒꯦꯅ ꯈꯔ ꯈꯔ ꯈꯛꯇꯅꯦ ꯌꯥꯝꯗꯦ ꯎ ꯁꯥꯒ ꯆꯂꯦ ꯑꯗ ꯑꯁ ꯉꯟꯅ ꯑꯗꯨꯝ ꯆꯥꯛ ꯂꯥꯝꯕ ꯍꯧꯔꯛꯦ ꯑꯩꯁꯨ ꯃꯣꯏꯁꯨ ꯆꯥꯗꯕꯅꯤꯅꯀꯣ
ꯃꯣꯏꯁꯨ ꯂꯥꯝꯃꯛꯈ꯭ꯔꯕ꯭ꯔꯥ
ꯎꯝ ꯃꯣꯏꯁꯨ ꯌꯥꯝ ꯂꯥꯝꯈ꯭ꯔꯕ
ꯎꯝ
ꯑꯣꯖꯥꯅ ꯑꯩꯗꯤ ꯉꯟꯅꯗꯤ ꯂꯣꯏꯌꯦꯕꯀꯣ ꯏꯕ ꯈꯣꯠꯄꯗꯣ ꯑꯣꯖꯥ ꯍꯥꯟꯅꯗꯤ ꯑꯁ ꯍꯧꯖꯤꯛꯁꯦ ꯕ꯭ꯔꯦꯛ ꯑꯣꯏꯔꯦ ꯆꯥꯅꯤꯡꯉꯥꯏ ꯊꯛꯅꯤꯡꯉꯥꯏ ꯀꯩꯅꯣ ꯇꯧꯅꯤꯡꯉꯗꯤ ꯆꯥꯕ ꯆꯠꯂꯣꯅ ꯑꯣꯖꯥꯅ ꯑꯗꯨꯃꯥꯏꯅ ꯍꯥꯏ ꯑꯣꯏꯗꯕ ꯑꯗꯨꯗꯒꯤ ꯐꯔꯛ ꯇꯥꯕꯀꯣ ꯆꯠꯄꯁꯨ ꯄꯨꯡ ꯑꯅꯤꯒꯨꯝꯕꯅꯦ
ꯀꯃꯣꯏꯁꯨꯒꯣ
ꯎꯝ ꯄꯨꯡ ꯑꯁ ꯄꯨꯡꯁꯦ ꯑꯃ ꯃꯈꯥꯏ ꯑꯅꯤꯅꯦ ꯑꯗꯨꯝ ꯐ꯭ꯔꯤꯗ ꯐꯝꯕ ꯄꯨꯡ ꯕꯥꯔꯣ ꯍꯦꯂꯦ ꯑꯗꯨꯗꯒꯤ ꯑꯣꯗꯅ ꯌꯥꯔꯦ ꯍꯧꯖꯤꯛꯇꯤ ꯅꯣꯏ ꯆꯥꯅꯤꯡꯕ ꯊꯛꯅꯤꯡꯕ ꯆꯥꯛ ꯆꯥꯗꯨꯅ ꯂꯥꯛꯄꯁꯤꯡ ꯑꯆꯥꯄꯣꯠꯒꯨꯝꯕ ꯆꯥꯕ ꯆꯥꯂꯨ ꯑꯗꯨ ꯃꯣꯕꯥꯅꯤꯗ ꯆꯠꯂꯒꯦꯅ ꯑꯩꯁꯨ ꯑꯩꯁꯨ ꯆꯠꯀꯦꯅ ꯇꯧꯕ ꯑꯁ ꯅꯪꯗꯤ ꯆꯥꯠꯇ꯭ꯔꯁꯨ ꯌꯥꯗ ꯑꯌꯨꯛꯇ ꯆꯥꯕꯗ ꯍꯥꯏꯕ ꯑꯩꯁꯨ ꯑꯁꯤ ꯂꯝꯈꯔ ꯍꯥꯏꯥꯏꯕꯣꯀꯣ
ꯎꯝ
ꯆꯠꯂꯦ ꯑꯗꯨ ꯑꯁ ꯀꯩꯅꯣ ꯇꯧꯋꯦ ꯑꯩꯈꯣꯏ ꯑꯩꯅ ꯂꯥꯛꯄꯗꯁꯨ ꯆꯥꯥꯛꯍꯠꯇꯣ
ꯎꯝ
ꯈꯣꯟꯗꯩ ꯈꯖꯤꯛꯇꯪ ꯂꯦꯝꯍꯧꯕ
ꯎꯝ ꯀꯅꯥ ꯂꯣꯏꯟ ꯆꯥꯊꯣꯛꯈ꯭ꯔꯒꯦ
ꯑꯦꯟꯁꯥꯡꯁꯨ ꯂꯩꯇꯦꯀꯣ ꯑꯗꯨ ꯌꯦꯟ ꯎꯝ ꯃꯥꯒꯤ ꯃꯇꯨꯝ ꯑꯅꯤ ꯑꯍꯨꯝꯈꯛ ꯂꯩꯕꯀꯣ ꯑꯗꯨ ꯑꯣꯏꯅ ꯆꯥꯛꯁꯨ ꯈꯖꯤꯛꯇꯪ ꯂꯦꯝꯍꯧꯕ
ꯎꯝ
ꯍꯣꯏ ꯍꯣꯏ ꯑꯁ ꯑꯩ ꯉꯁꯤ ꯆꯥꯛꯁꯦ ꯀꯩꯅꯣ ꯇꯧꯔꯤ ꯆꯥꯛ ꯆꯥꯊꯣꯛꯑꯒꯥ ꯁꯃꯥꯏꯟ ꯅꯍꯥꯟꯒꯥ ꯑꯗꯨꯝ ꯌꯦꯡꯅꯔꯗꯤ ꯀꯣ
ꯎꯝ ꯆꯥꯗꯕꯒ ꯃꯥꯟꯅꯔꯦꯕ ꯎꯝ
ꯆꯥꯛꯈꯨꯝ ꯑꯃꯐꯥꯎ ꯁꯨꯗꯦ ꯑꯁꯦꯡꯕ
ꯎꯝ
ꯅꯍꯥꯟꯗꯤ ꯑꯌꯨꯛ ꯍꯥꯏꯗꯤꯛ ꯑꯃꯔꯛꯇ ꯑꯗꯨꯝ ꯑꯅꯤ ꯑꯍꯨꯝ ꯍꯥꯞꯄꯤꯗꯅ
ꯎꯝ
ꯉꯔꯥꯡ ꯉꯔꯥꯡ ꯅꯨꯡꯗꯥꯡꯒꯁꯨꯗꯣ ꯑꯁ ꯑꯍꯨꯝꯔꯛ ꯃꯔꯤꯔꯛ ꯑꯩ ꯍꯥꯞꯄꯗꯣ ꯑꯗꯨꯃꯥꯏꯟ ꯇꯧꯗꯣꯏꯅꯦ
ꯎꯝ
ꯑꯁ ꯈꯍꯥꯎꯗꯣ ꯌꯥꯝ ꯆꯥꯕ ꯅꯨꯡꯉꯥꯏꯕꯗꯣ
ꯎꯝ
ꯑꯗꯨ ꯉꯁꯤꯗꯤꯅꯦ ꯑꯗꯣ ꯉꯁꯤꯗꯤ ꯀꯩꯅꯣ ꯇꯧꯒꯅꯤ ꯑꯥ ꯁꯣꯏꯕꯨꯝꯗꯣ
ꯎꯝ
ꯑꯃꯦꯠꯄ ꯇꯧꯅꯤꯡꯉꯥꯏꯔ ꯈꯪꯗꯦ ꯑꯃ ꯑꯌꯥꯝꯕꯅ ꯄꯨꯔꯛ ꯀꯣ ꯑꯌꯥꯝꯕꯗꯣ ꯑꯌꯥꯝ ꯑꯌꯥꯝꯕꯗꯣ ꯆꯥꯛ ꯆꯥ ꯇꯣꯛꯔꯒ ꯆꯠꯀꯗꯧ ꯃꯥꯜꯂꯦ
ꯎꯝ ꯀꯅꯥꯅꯣ ꯀꯔꯝꯕꯅꯣ ꯑꯣ ꯉꯔꯥꯡ ꯂꯩ ꯍꯥꯏꯕꯗꯨꯔꯣ
ꯑꯥꯗ ꯂꯩꯕ ꯇꯣ ꯑꯣ
ꯎꯝ
ꯑꯗꯣ ꯑꯁ ꯈꯪꯗ꯭ꯔꯦꯅꯦ ꯏꯔꯨ ꯇꯪꯈꯥꯏ ꯏꯔꯨꯒꯦ ꯉꯁꯤ
ꯂꯨꯒꯥꯅꯨꯗ ꯅꯔꯥꯗꯤ ꯀꯥꯔꯤꯅꯣ
ꯅꯥꯕ ꯅꯠꯗꯦꯗꯥ
ꯅꯕꯥ ꯅꯠꯇꯦ ꯀꯔꯤ ꯑꯗꯨꯗꯤ ꯑꯗꯨꯅꯦ ꯆꯞ ꯃꯟꯅꯩꯌꯦ
ꯑꯁ ꯇꯪꯈꯥꯏꯗꯤ ꯀꯩꯁꯨ ꯀꯥꯏꯗꯦꯗ
ꯏꯁ
ꯀꯩꯅꯣ ꯂꯣꯝꯗ ꯎꯝ
ꯏꯁꯤꯡꯅꯦ ꯀꯩꯅꯣ ꯑꯗꯨꯁꯨ
ꯍꯣꯏꯅꯦ ꯑꯗꯣ ꯑꯗꯨꯁꯨ ꯀꯩꯁꯨ ꯀꯥꯏꯗꯦꯗ ꯀꯣꯛ ꯀꯥ ꯀꯩꯅꯣ ꯈꯛ ꯑꯗꯨ ꯑꯁ ꯀꯣꯛꯀꯥꯁꯦ ꯑꯌꯨꯛꯇꯥꯒꯤ ꯉꯔꯥꯡꯗꯒꯤ ꯍꯥꯒꯠꯆꯥꯕꯒꯨꯝꯕ ꯇꯧꯕꯅꯦ ꯑꯁ ꯉꯁꯥꯏ ꯑꯌꯨꯛꯇꯥ ꯇꯧꯒꯦ ꯇꯧꯕꯅꯦ ꯑꯩ ꯑꯦꯛꯖꯥꯝꯁꯨ ꯂꯥꯛꯏꯕꯗꯣ ꯊꯦꯡꯅꯈ꯭ꯔꯕꯀꯣ
ꯎꯝ
ꯑꯗꯨ ꯁꯪꯗ꯭ꯔꯕ
ꯎꯝ
ꯅꯣꯏꯗꯤ ꯀꯔꯤ ꯌꯦꯟꯁꯥꯡ ꯥꯡꯉꯁꯤ
ꯑꯩꯈꯣꯏ ꯍꯧꯖꯤꯛꯁꯤꯦꯀꯣ
ꯎꯝ
ꯍꯧꯖꯤꯛꯁꯨ ꯀꯔꯤ ꯊꯣꯡꯕ ꯆꯥꯠꯂ ꯑꯩꯁꯨ ꯈꯪꯗ꯭ꯔꯤꯅꯤ ꯆꯥꯗ꯭ꯔꯤꯌꯦ
ꯉꯁꯤꯗꯤ ꯅꯪꯅ ꯍꯜꯂꯛꯑꯒ ꯅꯍꯥꯟꯗꯤ ꯍꯜꯂꯛꯑꯒ ꯍꯜꯂꯛꯄ ꯍꯦꯛ ꯍꯜꯂꯛꯄꯒ ꯆꯥꯛ ꯆꯥꯕꯗꯣ ꯀꯔꯤꯒꯤꯅꯣ ꯍꯧꯖꯤꯛ ꯄꯣꯠꯁꯨ ꯆꯥꯔꯔꯤ ꯅꯪ
ꯆꯥꯛ ꯂꯥꯝꯗꯕ
ꯉꯁꯥꯏ ꯉꯁꯥꯏ ꯊꯦꯡꯅ ꯆꯥꯕ꯭ꯔꯥ ꯆꯔꯥ ꯋꯥꯟꯕ꯭ꯔꯥ
ꯋꯥꯟ ꯗꯦ ꯑꯗꯣ ꯉꯁꯥꯏ ꯁꯤꯡꯖꯨꯒꯨꯝꯕ ꯆꯥꯏ ꯑꯗꯨꯗꯤ
ꯑꯗꯨꯒꯤꯅꯤꯅꯦ
ꯎꯝ
ꯍꯗꯣ ꯑ ꯑꯩ ꯇꯨꯝꯅꯤꯡꯈ꯭ꯔ ꯑꯉ ꯁ ꯍꯥꯏ ꯑꯗꯨꯗꯤ
ꯑꯣꯀꯦ
ꯑꯩꯁꯨ ꯌꯥꯝ ꯇꯨꯝꯃꯦ ꯑꯁꯁꯣꯏ ꯅꯨꯅꯨꯡꯗꯤ ꯉꯔꯥꯡ ꯅꯨꯡꯗꯥꯡ ꯕꯣꯜ ꯌꯦꯡꯕꯗꯣ ꯐꯖꯅ ꯇꯨꯝꯗꯦ ꯕꯔꯣ ꯋꯥꯏꯗ ꯇꯨꯝꯕꯗꯨ ꯕꯥꯔꯣꯛ ꯃꯈꯥꯏ ꯑꯗꯨꯋꯥꯏꯗꯔꯋꯥꯏ ꯇꯨꯝꯕꯗꯣ ꯈꯪꯗ꯭ꯔꯦ
ꯎꯝ
ꯄꯨꯡ ꯑꯅꯤꯅꯤ ꯑꯗꯨꯋꯥꯏꯗ ꯍꯧꯒꯠꯂꯦ ꯑꯗꯣ ꯄ ꯑꯣꯨꯝ ꯍꯣꯡꯀꯥꯈꯦꯂ ꯃꯌꯥꯝ ꯃꯣꯛꯛꯇꯣꯕꯣꯗ ꯏꯗꯤ ꯉꯟꯥꯟꯕ ꯍꯧꯔꯦ ꯑꯩ ꯇꯨꯝꯝꯕꯗꯣ ꯄꯨꯡ ꯃꯔꯤ ꯇꯥꯛꯀꯗꯧꯔꯦ ꯑꯗꯨꯒꯅꯦ ꯃꯔꯤ ꯃꯉꯥ ꯇꯔꯨꯛ ꯇꯔꯦꯠ ꯅꯤꯄꯥꯜ ꯏꯄ ꯇꯔꯣꯅꯗꯤ ꯇꯔꯨꯛ ꯇꯔꯦꯠ ꯃꯈꯥꯏ ꯑꯗꯨꯋꯥꯏꯗ ꯍꯧꯒꯠꯄꯅꯦ ꯑꯩꯁꯦ
ꯑꯥ
ꯑꯗꯨꯅꯦꯉꯦ
ꯇꯨꯝꯊꯣꯛꯑ ꯉꯅ ꯅꯠꯇ꯭ꯔꯥ
ꯎꯝ ꯑꯁ ꯑꯗꯨꯁꯨ ꯌꯥꯖꯗ ꯑꯃ ꯃꯥꯥꯟꯗꯅꯦ
ꯑꯣ
ꯅꯪꯒ ꯋꯥꯔꯤ ꯁꯅꯅꯤꯡꯕꯗꯨꯣ
ꯑꯗꯣ ꯅꯪ ꯍꯌꯦꯡ ꯆꯠꯀꯗꯔꯥ
ꯈꯪꯗꯌꯦ ꯀꯩꯗꯧ ꯍꯥꯏꯅꯣꯅ
ꯈꯪꯗꯦ
ꯎꯝ
ꯈꯪꯗꯦ ꯅꯣꯏ ꯇꯧꯔꯗꯤ ꯆꯠꯄꯅꯗꯤ ꯐꯩꯌꯦ ꯑꯩꯒꯤꯗꯤ ꯀꯔꯤꯁꯨ ꯑꯩ ꯑꯩꯅ ꯆꯠꯀꯅꯨ ꯍꯥꯏꯔꯒ ꯂꯩꯔꯗꯤ ꯅꯪ ꯑꯃꯥꯡ ꯃꯥꯡꯒꯅꯤ ꯃꯥꯡꯕꯅꯦ ꯅꯪꯒꯤ ꯑꯩꯕꯨ ꯑꯩꯕꯨꯗꯤ ꯆꯠꯄꯁꯨ ꯆꯠꯇ꯭ꯔꯁꯨ ꯌꯥꯏ
ꯎꯝ ꯑꯁꯤꯅꯪ ꯆꯠꯂꯣꯏꯗ ꯅꯪꯗꯤ
ꯎꯝ
ꯅꯪꯗꯤ ꯆꯠꯂꯣꯏꯗ
ꯑꯩꯗꯤ ꯑꯗꯨꯝ ꯂꯩꯒꯅꯤ ꯑꯩ ꯑꯦꯛꯖꯥꯝ ꯂꯣꯏꯈ꯭ꯔꯦ ꯖꯝ ꯀꯩꯅꯣꯗꯨꯗꯤ ꯃꯊꯪ ꯍꯞꯇꯥꯗ ꯇꯧꯕ ꯇꯥꯔꯦ
ꯎꯝ
ꯑꯣ
ꯇ ꯀꯔꯤꯅꯃꯤ ꯇ ꯇꯥꯕ꯭ꯔ
ꯀꯩꯁꯥꯗ ꯃꯥꯟꯗꯦ ꯑꯗꯣ ꯈꯪꯗꯦ ꯀꯔꯤ ꯅꯨꯃꯤꯠꯇꯔꯥ ꯑꯣꯖꯥꯅ ꯔꯤꯕꯤꯖꯟ ꯇꯧꯁ‌ꯦ ꯂꯥꯛꯑꯣ ꯉꯁꯥꯏꯗꯣ ꯑꯣꯖꯥꯅ
ꯍꯪꯕꯀꯣ ꯄ꯭ꯔꯇꯤꯀ‌ꯦꯜ ꯃꯇꯝꯗ ꯑꯗꯨ ꯀꯔꯤꯒꯤ ꯃꯇꯥꯡꯗ ꯍꯪꯕꯗꯅꯦ ꯀꯅꯥꯁꯨ ꯈꯪꯗꯕ ꯑꯗꯨꯏ ꯑꯣꯖꯥꯗ ꯁꯥꯎꯅꯩꯕ
ꯅꯪ ꯈꯨꯝꯗ꯭ꯔꯣ
ꯀꯔꯤ ꯏꯁ ꯀꯂꯥꯁ ꯅꯨꯡ ꯀꯤꯒꯤ ꯆꯥꯡ ꯅꯥꯏꯅ ꯂꯥꯛꯕꯁꯤꯡꯁꯨ ꯈꯨꯝꯕ ꯉꯝꯗꯦ
ꯎꯝ ꯆꯥꯡ ꯅꯥꯏꯅ ꯂꯥꯛꯄ ꯃꯤꯁꯨ ꯂꯩꯕ꯭ꯔꯣ
ꯂꯩꯌ‌ꯦ ꯃꯤ ꯑꯃꯅꯤ ꯍꯨꯝ ꯑꯗꯨꯝ ꯂꯩꯌ‌ꯦ
ꯑꯣ
ꯃꯣꯏꯁꯨ ꯈꯨꯝꯕ ꯍꯩꯇꯕ
ꯑꯣ
ꯑꯁ ꯑꯣꯖꯥꯅ ꯆꯩꯕꯗꯣ ꯅ‌ꯣꯏꯁꯤ ꯌꯥꯝ ꯂꯥꯏꯕꯔ‌ꯣ ꯈꯪꯗ꯭ꯔꯗꯤ ꯑꯦꯛꯖꯥꯝꯗ ꯀꯃꯥꯏꯅ ꯊꯥꯗꯣꯏꯅꯣꯅ ꯍꯪꯉꯤ ꯆꯩꯕꯅ‌ꯦ
ꯑꯣ ꯈꯪꯗꯕꯒꯤꯅꯤꯅꯦ ꯍꯥꯏꯌꯨ ꯌꯥꯗ꯭ꯔꯣ